ꯍꯜꯂꯣ ꯇꯥꯔꯕꯣ
ꯇꯥꯔꯦ ꯆꯦ
ꯑꯣ ꯐꯖꯅ ꯁꯦꯡꯅ ꯇꯥꯕ꯭ꯔꯥ
ꯑ ꯇꯥꯏꯌꯦ
ꯑꯣ ꯀꯩꯗꯧꯔꯝꯃꯤꯅꯣ ꯅꯪꯕ
ꯏꯐꯨꯡꯉꯒ ꯂꯥꯏꯛ ꯄꯥꯔꯝꯕꯅꯤ
ꯎꯝ ꯆꯥꯛꯇꯤ ꯆꯥꯔꯕꯣ
ꯆꯥꯗ꯭ꯔꯤ
ꯀꯅꯥꯅ ꯊꯣꯡꯈ꯭ꯔꯒꯦ ꯆꯥꯛꯇꯤ
ꯇꯣꯝꯕꯤꯅ ꯊꯣꯡꯉꯦ
ꯑꯣ ꯀꯦꯟꯁꯥꯡ ꯊꯣꯡꯈꯔꯤꯅꯣ
ꯊꯔꯣꯏ ꯊꯣꯡꯉꯦ
ꯑꯦ ꯑꯗꯨꯗꯤ ꯍꯥꯎꯗꯣꯔꯦꯅꯦ ꯏꯟꯁꯥꯡꯗꯣ
ꯎꯝ
ꯉꯁꯤ ꯀꯣꯂꯦꯖ ꯆꯠꯂꯨꯕ ꯀꯃꯥꯏ ꯀꯃꯥꯏ ꯇꯧꯔꯛꯀꯦ
ꯍꯤꯁꯇ꯭ꯔꯤꯒꯤ ꯏꯟꯇꯔꯅꯦꯜ ꯑꯦꯁꯦꯁꯃꯦꯟ ꯑꯃ ꯇꯧꯕ ꯎ ꯑꯦꯝ ꯁꯤ ꯀꯌꯤꯎ ꯅꯤꯗ ꯑꯗꯨꯝ
ꯑꯣ ꯅꯣꯏ ꯀꯣꯂꯦꯖꯇ ꯅꯨꯡꯉꯥꯏꯕ꯭ꯔꯣ ꯀꯃꯥꯏ ꯀꯃꯥꯏꯅ ꯇꯧꯒꯦ
ꯁꯨꯝ ꯅꯨꯡꯉꯥꯏꯌꯦ
ꯑꯗꯨꯝ ꯃꯤ ꯄꯨꯟꯕ ꯈꯣꯠꯄ ꯅꯨꯡꯉꯥꯏꯕ ꯅꯠꯇ꯭ꯔꯣ
ꯑ ꯑꯩꯈꯣꯏ ꯍꯥꯟꯅ ꯄꯨꯟꯈꯤꯕ ꯑꯌꯥꯝꯕꯅꯗꯤ ꯄꯨꯜꯂꯦꯕ ꯑꯗꯨꯗ ꯅꯨꯡꯉꯥꯏꯌꯦ
ꯑꯣ ꯅꯪ ꯍꯧꯖꯤꯛ ꯁꯦꯃꯤꯁꯇꯔ ꯀꯌꯥꯅꯣ
ꯁꯦꯀꯦꯟ
ꯑꯦꯛꯖꯥꯝ ꯊꯥꯗ꯭ꯔꯤꯕꫭ
ꯁꯦꯀꯦꯟꯒꯤ ꯊꯥꯗ꯭ꯔꯤ ꯃꯊꯪ ꯊꯥꯒꯤ ꯗꯦꯠ ꯇꯦꯟꯗ ꯊꯥꯗꯣꯏꯅꯤ
ꯑꯣ ꯑꯗꯨ ꯇꯦꯟꯗ
ꯇ
ꯑꯣ ꯀꯌꯥꯝ ꯄꯥꯕ ꯍꯧꯔꯒꯦ
ꯄꯥꯗꯔꯤꯗ
ꯄꯁꯤꯜꯂꯨ ꯄꯥꯁꯤꯂꯨ ꯃꯌꯥꯝ ꯑꯃ ꯅꯣꯏꯁꯦꯗꯤ ꯂꯥꯏꯔꯤꯛ ꯌꯥꯝ ꯄꯥꯕꯅꯦ
ꯎꯝ
ꯑꯦꯁꯣ ꯄꯁꯜꯂꯣ
ꯎꯝ
ꯏꯕꯨꯡꯉꯣ ꯂꯥꯏꯔꯤꯛ ꯍꯣꯝꯋꯔꯛ ꯇꯧꯃꯤꯟꯅꯩꯔꯥ
ꯑꯥ ꯇꯧꯃꯤꯟꯅꯔꯝꯕꯅꯦ
ꯑꯩꯁꯨꯅꯦ ꯀꯩꯅꯣ ꯇꯧꯔꯨꯕ ꯑꯣ ꯑꯩꯈꯣꯏꯗꯤ ꯑꯩꯈꯣꯏ ꯏꯆꯦꯅ ꯆꯥꯛꯇꯨ ꯊꯣꯡꯈ꯭ꯔꯦꯕ ꯑꯗꯨꯅ ꯑꯩꯁꯦ ꯁꯨꯝ ꯄꯣꯊꯥꯔ ꯂꯩꯔꯝꯃꯤꯅꯦ ꯑꯩꯗꯣ ꯑꯩꯗꯤ ꯀꯩꯅꯣ ꯇꯧꯋꯦꯕ ꯑꯣ ꯏꯁꯇꯗꯤ ꯍꯣꯜꯗ ꯂꯥꯏꯔꯤꯛ ꯄꯥꯕ ꯆꯠꯂꯦꯕ ꯑꯗꯣ ꯍꯜꯂꯛꯑꯦ ꯍꯜꯂꯛꯑꯒ ꯄꯣꯊꯥꯔꯝꯕꯅꯦ ꯆꯥꯛ ꯉꯥꯏꯕ ꯑꯣꯏꯅ
ꯑꯣ
ꯅꯪꯗꯒꯤ ꯑꯩꯈꯣꯏꯗꯤ ꯉꯁꯤ ꯊꯥꯔꯁꯗꯦ ꯁꯒꯣꯜꯁꯦꯟ ꯑꯣꯏꯕꯒꯤ ꯀꯩꯅꯣ ꯎꯝ ꯉꯥ ꯍꯦꯜꯂꯦꯕ
ꯎꯝ
ꯑꯗꯨꯅ ꯀꯥꯡꯉꯧ ꯇꯧꯔꯝꯗꯣꯏ ꯃꯥꯜꯂꯦ ꯀꯥꯡꯉꯧ ꯅꯠꯇ꯭ꯔꯒ ꯑꯗꯨꯒꯅ ꯑꯗꯨꯝ ꯍꯋꯥꯏꯒꯨꯝꯕ ꯑꯃ ꯊꯣꯡꯉꯝꯒꯅꯤ
ꯑꯣꯝ
ꯅ ꯊꯔꯣꯏ ꯅꯪꯗꯤ ꯊꯔꯣꯏ ꯊꯣꯡꯕ ꯍꯩꯇ꯭ꯔꯣ
ꯍꯩꯇꯦꯗ ꯊꯔꯣꯏꯗꯤ
ꯑꯦ ꯑꯇꯣꯞꯄꯗꯤ ꯂꯣꯏ ꯍꯩꯔꯕꯣ
ꯑ ꯑꯏ
ꯅꯪ ꯊꯔꯣꯏ ꯀꯌꯥ ꯀꯌꯥꯃꯨꯛ ꯆꯨꯞ ꯉꯝꯒꯦ
ꯑꯩꯗꯤ ꯌꯥꯝꯃꯨꯛꯇ ꯉꯟꯗꯦ
ꯍꯣꯏ ꯅꯣꯏ ꯏꯕꯨꯡꯉꯣꯗꯣ ꯍꯣꯝꯋꯔꯛ ꯇꯥꯛꯄ ꯂꯣꯏꯕꯣ
ꯑꯥ ꯂꯣꯏꯔꯦ
ꯃꯥꯗꯤ ꯂꯁꯤꯌꯥ ꯀꯥꯏꯅꯣ
ꯊ꯭ꯔꯤ ꯀꯥꯔꯤꯅꯦ
ꯎꯝ ꯅꯪꯅ ꯇꯥꯛꯄꯗ ꯑꯗꯨꯝ ꯃꯥꯗꯣ ꯍꯥꯏꯗꯤ ꯐꯖꯅ ꯇꯥꯕ꯭ꯔꯣ ꯀꯃꯥꯏꯅ ꯇꯧꯒꯦ
ꯇꯥꯏꯑ ꯑꯗꯣ ꯑꯩꯈꯣꯏ ꯆꯦꯅ ꯇꯥꯕꯅ ꯍꯦꯜꯂꯦ
ꯑꯣ ꯅꯣꯏ ꯆꯦꯅ ꯀꯤꯕ ꯍꯦꯜꯂꯤꯔꯣ ꯃꯥꯅ
ꯎꯝ
ꯅꯣꯏꯆꯦꯗꯤ ꯌꯨꯝ ꯌꯥꯝ ꯁꯥꯎꯕ꯭ꯔꯥ
ꯎꯝ ꯍꯝ ꯁꯋ ꯌꯥꯅ
ꯍꯣꯏꯅꯦ ꯏꯃꯥ ꯃꯁꯥꯒꯤ ꯈꯔꯗꯤ ꯁꯥꯎꯕꯅꯦ ꯑꯗꯨ ꯑꯩꯈꯣꯏꯁꯨ ꯈꯪꯉꯦꯕ ꯎꯝ ꯂꯩꯃꯤꯉꯗ ꯃꯥꯗꯣ ꯌꯥꯝ ꯁꯥꯎꯒꯟꯕꯅꯦꯕ
ꯎꯝ
ꯑꯣ ꯑꯩꯈꯣꯏꯗ ꯈꯇꯪꯂꯥ ꯍꯥꯏ ꯌꯨꯝꯗꯁꯨ ꯁꯥꯎꯕꯣꯏꯔꯦ ꯃꯥ
ꯌꯨꯝꯗꯅ ꯈꯔ ꯍꯦꯜꯂꯦ ꯍꯥꯏꯇꯥꯔꯦ
ꯑꯣ ꯃꯥ ꯌꯨꯝꯗꯗꯤ ꯍꯦꯛꯇ ꯍꯦꯟꯅ ꯇꯧꯔꯦ
ꯐꯣꯟꯒ ꯇꯧꯔꯨꯕꯁꯤꯗꯤ ꯂꯣꯏꯔꯦ ꯃꯥꯅ ꯁꯥꯎꯔꯤꯀꯥꯟꯗ
ꯍꯤꯍꯤ ꯃꯃꯥꯍꯣꯏꯗꯤ ꯂꯩ ꯂꯣꯏꯅ ꯂꯩꯕ꯭ꯔꯣ ꯊꯕꯛ ꯆꯠꯄ꯭ꯔꯣ ꯀꯃꯥꯏꯅ ꯇꯧꯒꯦ
ꯂꯩꯌꯦ ꯍꯤꯡꯒꯣꯜꯗ ꯆꯠꯂꯦ
ꯑꯣ ꯍꯤꯡꯒꯣꯟ ꯍꯧꯖꯤꯛ ꯏꯟꯁꯥꯡ ꯅꯥꯄꯤ ꯊꯥꯕ꯭ꯔꯣ
ꯑꯥ ꯍꯦꯛꯏꯌꯦ
ꯀꯩꯀꯩ ꯊꯥꯒꯦ
ꯍꯋꯥꯏ ꯑꯁꯥꯡꯕꯤꯒ ꯄꯣꯝ ꯍꯋꯥꯏ ꯊꯕꯤꯒ ꯍꯦꯛꯏ
ꯑꯣ ꯑꯗꯨꯝ ꯌꯣꯟꯕ꯭ꯔꯣ ꯀꯩꯊꯦꯜꯗ ꯀꯃꯥꯏꯅ ꯇꯧꯒꯦ
ꯎꯝ ꯂꯂꯣꯟꯕꯤꯅ ꯂꯧꯔꯤꯅꯦ
ꯑꯣ ꯍꯟꯗꯛꯀꯤ ꯀꯌꯥꯝ ꯍꯦꯛꯈ꯭ꯔꯒꯦ ꯀꯌꯥꯝ ꯀꯨꯏꯔꯒꯦ ꯍꯦꯛꯄ
ꯑ ꯈꯔ ꯀꯨꯏꯔꯦ ꯂꯣꯏꯁꯤꯜꯂꯛꯑꯦ
ꯑꯣ ꯑꯗꯨꯗꯣ ꯂꯣꯏꯔꯒ ꯂꯧ ꯑꯃꯨꯛ ꯊꯥꯗꯣꯏꯔꯕ
ꯑ ꯂꯧ ꯑꯃꯨꯛ ꯑꯣꯟꯗꯣꯏꯕ ꯃꯐꯝꯗꯣ ꯁꯤꯜꯂꯗꯣꯏꯕ ꯍꯥꯏꯗꯤ ꯑꯗꯨꯝ ꯀꯩꯅꯣ ꯇꯧꯕꯗꯣ ꯏꯟꯖꯥꯡ ꯅꯥꯄꯤ ꯑꯗꯨꯝ ꯊꯥꯔ ꯂꯩꯔꯛꯄꯒꯤ ꯄꯣꯠꯇꯣ ꯌꯥꯗ꯭ꯔꯦꯕ ꯑꯦꯁꯤꯠ ꯉꯥꯛꯇ ꯑꯣꯏꯔꯦꯌꯦ ꯂꯩꯕꯥꯛꯇꯣ ꯄꯥꯅ ꯑꯗꯨꯗꯨꯒꯤ ꯑꯃ ꯂꯧ ꯑꯇꯣꯞꯄꯗ ꯑꯃꯨꯛ ꯄꯣꯠ ꯆꯩꯗꯣ ꯊꯥꯔꯒ ꯍꯧꯖꯤꯛꯀꯤꯁꯤꯅ ꯑꯃꯨꯛ ꯂꯧ ꯑꯣꯏꯅ ꯎꯔꯒꯦꯅ ꯇꯧꯕ
ꯑꯣ ꯍꯥꯏꯗꯤ ꯂꯧ ꯎꯕ ꯍꯧꯗ꯭ꯔꯤꯕ ꯍꯧꯖꯤꯛ
ꯎꯝ ꯍꯧꯗ꯭ꯔꯤ
ꯍꯥꯏꯗꯤ ꯐꯧ ꯊꯥꯕ ꯍꯧꯗ꯭ꯔꯤꯕꯥ ꯍꯧꯖꯤꯛꯀꯥꯟ ꯅꯣꯡ ꯁꯤꯡꯁꯤꯕꯨ ꯀꯃꯥꯏ ꯀꯃꯥꯏꯅ ꯇꯧꯒꯦ ꯅꯣꯏꯗ
ꯆꯤꯐꯦꯠ ꯆꯤꯐꯦꯠ ꯆꯨꯏꯌꯦ ꯆꯨꯕ꯭ꯔ ꯄꯨꯔꯥ ꯆꯨꯗꯦ ꯍꯥꯡꯕ꯭ꯔ ꯄꯨꯔꯥ ꯍꯥꯡꯗꯦ
ꯑꯗꯨꯝ ꯇꯠ ꯇꯠ ꯇꯧꯔ ꯂꯩꯔꯤꯕꯥ
ꯎꯝ
ꯋꯦꯗꯔꯁꯦ ꯌꯥꯝ ꯅꯨꯡꯉꯥꯏꯇ꯭ꯔꯦꯀꯣ ꯍꯧꯖꯤꯛ ꯀꯥꯟꯗꯤ
ꯍꯣꯏ
ꯊꯕꯛ ꯑꯃ ꯀꯩ ꯑꯃ ꯆꯠꯊꯣꯛꯄꯗ ꯑꯗꯨꯝ ꯍꯥꯏꯗꯤ ꯅꯣꯡꯗꯣ ꯇꯥꯔꯛꯇꯣꯏꯁꯨ ꯃꯥꯟꯗꯅ ꯀꯣꯛ ꯇꯥꯔꯛꯄ꯫ ꯑꯗꯒꯤ ꯇꯥꯔꯛꯇꯧ ꯃꯥꯜꯂꯒꯅ ꯀꯣꯛ ꯇꯥꯗꯕ ꯑꯗꯨꯃꯥꯏ ꯇꯧꯔꯦꯗꯅ ꯅꯣꯡꯁꯤ ꯇꯥꯔꯛꯇꯣꯏ ꯃꯥꯜꯂꯦ ꯊꯕꯛ ꯑꯃ ꯆꯠꯊꯣꯛꯀꯦ ꯍꯥꯏꯕꯗꯣ꯫ ꯍꯁ ꯇꯥꯥꯔꯛꯇꯣꯏ ꯃꯥꯜꯂꯦ ꯍꯌꯦꯡ ꯆꯠꯂꯒꯦ ꯍꯥꯏꯔꯒ ꯇꯥꯗꯅ ꯀꯣꯛꯇꯣꯛꯈꯤꯕ ꯑꯗꯒꯤ꯫ ꯅꯨꯡꯁꯥꯁꯦ ꯁꯥꯔ ꯂꯩꯕꯅꯤꯅ ꯉꯁꯤ ꯊꯕꯛ ꯈꯔꯇꯪ ꯆꯠꯊꯣꯛꯀꯦ ꯍꯥꯏꯕꯗꯨꯅ ꯀꯣꯛ ꯍꯦꯛ ꯇꯥꯁꯤꯜꯂꯛꯄ ꯑꯗꯨꯃꯥꯏꯅ ꯇꯧꯔꯦꯗꯅꯀꯣ ꯍꯧꯖꯤꯛꯀꯥꯟꯁꯦ꯫
ꯍꯣꯏ ꯍꯣꯏ꯫
ꯋꯦꯗꯔꯗꯣ ꯌꯥꯝ ꯅꯨꯡꯉꯥꯏꯇ꯭ꯔꯦꯕ ꯍꯧꯖꯤꯛꯀꯥꯟꯗꯤ ꯑꯗꯨꯅ꯫ ꯂꯧ ꯁꯨꯕꯗꯁꯨ ꯌꯥꯝꯅ ꯅꯨꯡꯉꯥꯏꯇꯦ ꯍꯥꯏꯌꯦ ꯍꯧꯖꯤꯛꯀꯥꯟꯁꯦ꯫ ꯍꯥꯏꯗꯤ ꯏꯁꯤꯡ ꯃꯥꯏꯁꯤꯡ꯫ ꯆꯥꯡ ꯅꯥꯏꯗꯕ ꯑꯗꯨꯝꯕ ꯃꯌꯥꯝ ꯂꯩꯔꯦꯗꯅ꯫ ꯑꯗꯨꯅ ꯅꯨꯡꯉꯥꯏꯇꯦ ꯍꯥꯏꯌꯦ ꯍꯧꯖꯤꯛꯀꯥꯟꯗꯤ ꯌꯥꯝꯅ꯫
ꯍꯣꯏ꯫
ꯅꯪꯗꯤ ꯀꯩ ꯁꯕꯖꯦꯛ ꯂꯧꯒꯦ꯫
ꯍꯤꯁꯇ꯭ꯔꯤ ꯂꯧꯋꯦ꯫
ꯍꯤꯁꯇ꯭ꯔꯤ ꯅꯪꯗꯤ ꯕꯣꯟ ꯌꯦꯡꯗ꯭ꯔꯥ
ꯌꯦꯡꯗꯦꯗꯥ
ꯌꯦꯡꯕ ꯍꯩꯇꯕ꯭ꯔꯥ꯫
ꯍꯥꯏꯗꯦ꯫
ꯍꯣꯏ ꯒ ꯆꯞ ꯃꯥꯟꯅꯔꯦꯅꯦ ꯗꯨꯗꯦ
ꯑ
ꯑꯩꯗꯤ ꯕꯣꯜꯁꯦ ꯏꯁꯇꯦꯇꯁꯇ ꯑꯣꯏꯅ ꯌꯦꯡꯉꯦ꯫
ꯑꯩꯗꯤ ꯂꯦꯠꯇꯜꯗ ꯈꯔ ꯈꯔ ꯌꯦꯡꯉꯦ
ꯍꯥꯏꯗꯤ ꯑꯩꯈꯣꯏꯗꯤ ꯃꯣꯏꯒꯤ꯫ ꯍꯥꯏꯗꯤ ꯃꯁꯛ ꯌꯥꯝꯅ ꯀꯟꯅ ꯐꯥꯎꯕ ꯐꯨꯠꯕꯣꯜꯂꯔ ꯈꯛꯇꯅꯤꯗꯅ ꯑꯩꯈꯣꯏꯅ ꯈꯪꯉꯤꯁꯤꯗꯦ
ꯍꯣꯏ ꯑꯍꯨꯝ ꯈꯛꯇꯅꯦ ꯑꯩꯁꯨ
ꯑꯗꯨꯅ ꯌꯦꯡꯕꯗꯣ ꯍꯩꯇꯦꯕ ꯃꯣꯏꯅ ꯃꯤꯅ ꯊꯥꯒꯠꯂ ꯊꯥꯒꯠꯂꯛꯄ ꯈꯛꯇꯛꯅꯦꯕ ꯑꯩꯈꯣꯏꯅ ꯌꯦꯡꯕ ꯍꯩꯖꯔꯤꯁꯦ꯫
ꯎꯝ꯫
ꯅꯠꯇ꯭ꯔꯗꯤ ꯌꯦꯡꯕꯗꯣ ꯍꯩꯇꯦꯗꯅ
ꯍꯣꯏ
ꯅꯪ ꯀꯣꯂꯦꯖ ꯆꯠꯄꯗꯤ ꯂꯥꯏꯟꯗꯒ ꯆꯠ
ꯑꯥ ꯂꯥꯏꯟꯗ ꯑ ꯂꯥꯏꯟꯗ ꯆꯠꯂꯦ꯫
ꯑꯣ ꯂꯥꯏꯟꯗ ꯆꯠꯄꯅ ꯆꯠꯄ ꯅꯨꯡꯉꯥꯏꯕꯅꯤꯅ ꯑꯗꯨꯝ꯫
ꯑꯥ
ꯗꯤ ꯅꯣꯡꯁꯤꯡ ꯇꯥꯔꯛꯑꯁꯨ ꯑꯗꯨꯗꯤ ꯆꯣꯠꯇ꯭ꯔꯦꯗꯥꯅ
ꯎꯝ
ꯒꯥꯔꯤ ꯃꯆꯥꯗ ꯆꯠꯄꯁꯤꯗꯤ ꯅꯣꯡꯒꯨꯝꯕ ꯇꯥꯔꯛ ꯑꯗꯤ
ꯑꯥ
ꯆꯣꯠꯂꯦꯗꯅ ꯂꯝꯕꯤꯗ
ꯍꯣꯏ꯫
ꯑꯗꯣ ꯅꯪ ꯁꯞꯖꯦꯛꯇꯣ ꯅꯨꯡꯉꯥꯏꯕ꯭ꯔꯣ ꯀꯃꯥꯏ ꯀꯃꯥꯏꯅ ꯇꯧꯒꯦ ꯀꯦꯝ ꯄꯦꯄꯔ ꯀꯌꯥ ꯁꯨꯒꯦ꯫
ꯑꯁ ꯑꯗꯨꯗꯤ ꯈꯪꯗꯦꯌꯦ ꯑꯣꯖꯥꯗꯣ ꯅꯨꯡꯉꯥꯏꯕ ꯑꯃ ꯇꯥꯛꯑꯝꯃꯦꯕꯀꯣ ꯐꯥꯔꯁ ꯁꯦꯃꯤꯁꯇꯔꯗꯗꯤ꯫ ꯗꯦ ꯑꯗꯨꯒ ꯍꯟꯗꯛꯇꯤ ꯅꯨꯡꯉꯥꯏꯇꯦ ꯑꯣꯖꯥꯁꯦ꯫
ꯑꯣꯖꯥ ꯁꯦꯃꯤꯁꯇꯔ ꯈꯨꯗꯤꯡꯒꯤ ꯑꯣꯖꯥ ꯁꯤꯟꯕ꯭ꯔꯥ꯫
ꯑ ꯃꯥꯟꯗꯦ ꯑꯣꯖꯥ ꯑꯃ
ꯄꯦꯄꯔ ꯈꯨꯗꯤꯡꯒꯤ꯫
ꯎꯝ
ꯐꯥꯔꯁꯠ ꯁꯦꯃꯤꯁꯇꯔ ꯇꯥꯛꯄ ꯑꯣꯖꯥꯒꯩꯗꯣ ꯍꯟꯗꯛ ꯁꯦꯃꯤꯁꯇꯔꯗꯗꯤ ꯑꯃꯇ ꯇꯥꯛꯇ꯭ꯔꯦ꯫
ꯑꯑꯝꯇ ꯇꯥꯛꯇ꯭ꯔꯦ ꯑꯃꯇꯪꯗꯤ ꯇꯥꯛꯄ ꯃꯥꯜꯂꯦ꯫
ꯑꯃ ꯇꯥꯛꯄ ꯗꯤ ꯅꯨꯡꯉꯥꯏꯕ꯭ꯔꯥ
ꯑꯃ ꯇꯥꯛꯄ ꯍꯥꯟꯅ ꯇꯥꯛꯂꯛꯄ ꯑꯣꯖꯥꯗꯨꯗꯤ ꯑꯗꯨꯝ ꯍꯥꯏꯗꯤ ꯒ꯭ꯌꯥꯟ ꯇꯥꯗꯦꯕꯀꯣ ꯑꯗꯣ ꯍꯧꯖꯤꯛꯁꯨ ꯑꯗꯨꯝ ꯇꯥꯗꯦ
ꯈꯔ ꯇꯥꯕ ꯑꯣꯖꯥꯗꯨꯗꯤ ꯁꯤꯟꯈ꯭ꯔꯦ ꯃꯥꯟꯅꯗ꯭ꯔꯦ ꯐ꯭ꯔꯁ ꯁꯦꯃꯤꯁꯇꯔꯗ ꯑꯣꯏꯅ ꯁꯤꯃꯥꯏ ꯇꯧꯈ꯭ꯔꯦ
ꯑꯣ ꯑꯗꯨ ꯅꯣꯏ ꯃꯌꯥꯝ ꯄꯨꯟꯖꯤꯜꯂꯒ ꯍꯥꯏꯗꯤ ꯑꯣꯖꯥꯗ ꯀꯝꯄ꯭ꯂꯦꯟꯒꯨꯝꯕ ꯇꯧ ꯌꯥꯗ꯭ꯔꯥ꯫
ꯑꯗꯨꯗꯣ ꯈꯪꯗꯦ ꯑꯣꯖꯥꯗꯨꯅ ꯑꯃꯨꯛꯁꯨ ꯅꯨꯡꯉꯥꯏꯔꯣꯏꯗ꯭ꯔꯥꯅ ꯈꯟꯕ꯫
ꯍꯥꯏꯗꯤ ꯁꯨꯝ ꯃꯥꯅ ꯇꯥꯛꯄꯗꯣ ꯍꯥꯏꯗꯤ ꯑꯈꯣꯏ ꯍꯥꯏꯗꯤ ꯍꯟ ꯅꯣꯏꯒꯤ ꯗꯤꯄꯥꯔꯠꯃꯦꯟꯒꯤ ꯍꯦꯠ ꯍꯥꯏꯕ ꯑꯃ ꯂꯩꯗꯅꯀꯣ
ꯎꯝ꯫
ꯑꯗꯨꯒ ꯁꯨꯝ ꯑꯗꯨꯗꯤ ꯅꯣꯏ ꯀ꯭ꯂꯥꯁ ꯆꯪꯕ ꯌꯥꯎꯗꯕ꯭ꯔꯥ
ꯀꯣ ꯌꯥꯎꯋꯦ꯫ ꯃꯥꯗꯤ ꯅꯨꯡꯉꯥꯏꯌꯦꯕ ꯎꯝ ꯆꯪꯉꯦ ꯍꯟꯇ
ꯑꯣ ꯃꯥꯅꯒ ꯍꯪꯗ꯭ꯔꯣ ꯍꯥꯏꯗꯤ ꯑꯇꯩ ꯇꯥꯛꯄ ꯀꯃꯥꯏ ꯀꯃꯥꯏ ꯇꯧꯒꯦ ꯈꯣꯠꯀꯦꯅꯒ꯫
ꯃꯥꯅ ꯇꯥꯛ ꯃꯥꯅ ꯌꯥꯎꯕ ꯃꯥꯅ ꯆꯪꯕ ꯀ꯭ꯂꯥꯁꯁꯦ ꯑꯩ ꯑꯃꯠꯇ ꯌꯥꯎꯍꯧꯗꯕ ꯑꯗꯨꯒ ꯃꯥꯏ ꯀ꯭ꯂꯥꯁ ꯂꯣꯏ ꯂꯩꯔꯝꯃꯕ ꯅꯨꯡꯗꯤ ꯅꯨꯡꯉꯥꯏꯈꯤꯕꯅꯦꯕꯥ ꯅꯣꯡ ꯈꯠꯇꯪ ꯑ ꯅꯣꯡ ꯈꯠꯇꯪ ꯆꯪꯀꯥꯟꯗ ꯃꯥꯗꯣ ꯌꯥꯝ ꯅꯨꯡꯉꯥꯏꯒꯤꯕꯅꯦꯕꯥ ꯇꯥꯛꯑꯀꯥꯟꯗ
ꯑꯣ ꯅꯨꯡꯉꯥꯏꯕꯅꯦ ꯍꯦ ꯁꯣꯗꯤꯒ ꯄꯨꯟꯕꯗꯣ ꯃꯥꯅ ꯌꯥ ꯍꯥꯏꯗꯤ ꯁꯨꯝ꯫ ꯎꯝ ꯑꯗꯨꯝ ꯄꯨꯜꯂꯕꯅꯤꯅ ꯑꯩꯈꯣꯏꯅ ꯀꯩꯅꯣꯝꯃ ꯈꯤꯇꯪ ꯍꯥꯏꯅꯤꯡꯕꯗꯁꯨ ꯍꯥꯏꯕꯗꯣ ꯅꯨꯡꯉꯥꯏꯔꯦꯗꯅꯀꯣ ꯑꯗꯨꯅ ꯃꯥꯒ ꯑꯗꯨꯝ ꯄꯨꯟꯅꯕ ꯍꯣꯠꯅꯧ ꯍꯥꯏꯗꯤꯁ ꯁꯨꯝ ꯃꯥꯅ ꯌꯥꯕ ꯁꯥꯇ꯭ꯔꯗꯣ ꯑꯗꯨꯗꯣ ꯑꯣꯏꯅꯕ ꯑꯗꯨꯝ ꯍꯣꯠꯅꯍꯧ ꯍꯥꯏꯕ ꯍꯥꯏꯗꯤ ꯗꯨꯝ ꯅꯨꯡꯉꯥꯏꯕꯅꯦꯕ ꯗꯨꯃꯥꯏꯟ ꯇꯧꯈꯤꯕꯗꯣ ꯍꯥꯏꯗꯤ ꯅꯪꯅ ꯁꯨꯝ ꯀꯩꯅꯣꯝꯃ ꯍꯥꯏꯅꯤꯡꯉꯛꯄ ꯑꯗꯒꯤ ꯅꯣꯏꯗꯩꯩꯅ ꯑꯗꯨꯝ ꯀꯩꯅꯣꯝꯃ ꯍꯥꯏꯅꯤꯡꯕ ꯑꯃ ꯂꯩꯕꯗ ꯈꯤꯇꯪꯗ ꯑꯣꯏꯁꯨ ꯅꯨꯡꯉꯥꯏꯌꯦꯗꯅꯀꯣ ꯈꯤꯇꯪ ꯀ꯭ꯂꯣꯁ ꯑꯣꯏꯍꯧꯔꯗꯤ
ꯎꯝ
ꯑꯗꯨꯅ ꯑꯗꯨꯃꯥꯏꯅ ꯇꯧꯅꯕ ꯍꯣꯠꯅꯋꯣ ꯑꯩꯅ ꯍꯧꯗꯤ ꯀꯩꯅꯣ ꯊꯥꯗꯣꯏꯁꯦ ꯑ ꯁꯦꯀꯦꯟ ꯁꯤꯃꯤꯁꯇꯔ ꯊꯥꯗꯣꯏꯁꯦ ꯐꯣꯔꯝ ꯐꯤꯂꯞꯀꯗꯤ ꯇꯧꯔꯕꯣ
ꯑ ꯇꯧꯕ ꯍꯧꯔꯦ ꯉꯔꯥꯡꯗꯒꯤ ꯍꯧꯔꯕ ꯃꯥꯂꯦ ꯇꯧꯕ
ꯎꯝ ꯎꯝ ꯄꯩꯁꯥ ꯌꯥꯝꯕ꯭ꯔꯣ ꯀꯃꯥꯏꯅ ꯇꯧꯒꯦ
ꯃꯣꯏ ꯁꯥꯏꯟꯁꯀꯤꯗꯤ ꯈꯔ ꯑꯅꯤ ꯈꯔ ꯍꯦꯟꯒꯨꯝ ꯇꯧꯋꯦ ꯑꯩꯈꯣꯏ ꯑꯥꯔꯠꯁꯀꯤꯗꯤ ꯑꯅꯤ ꯌꯧꯗꯦ
ꯑꯣ
ꯎꯝ
ꯃꯣꯏꯒꯤꯗꯤ
ꯌꯥꯝ ꯎꯝ ꯍꯣꯏ ꯑꯩꯈꯣꯏꯖꯨ ꯑꯩꯈꯣꯏꯁꯨ ꯃꯦꯖꯔ ꯃꯥꯏꯅꯔ ꯍꯥꯏ ꯈꯥꯏꯗꯣꯔꯛꯑꯦꯕ ꯑꯗꯨꯗ ꯎꯝ ꯄ꯭ꯔꯦꯛꯇꯤꯀꯦꯜ ꯂꯧꯕ ꯖꯣꯒ꯭ꯔꯥꯐꯤꯗꯣ ꯃꯥꯏꯅꯔꯗ ꯂꯧꯁꯤꯜꯂꯨꯔꯕ ꯑꯩꯗꯣ ꯑꯗꯨꯒꯤ ꯄ꯭ꯔꯦꯛꯇꯤꯀꯦꯜ ꯌꯥꯎꯕ ꯃꯈꯩ ꯂꯨꯄꯥ ꯆꯅꯤ ꯆꯅꯤ ꯂꯣꯏ ꯍꯦꯟꯒꯠꯂꯦ
ꯑꯣ ꯃꯦꯖꯔ ꯃꯥꯏꯅꯔ ꯍꯥꯏꯔꯤꯁꯦ ꯀꯩꯅꯣꯕꯥ
ꯃꯥꯏꯅꯔꯁꯦ ꯑꯩꯈꯣꯏꯅ ꯍꯥꯏꯗꯤ ꯑꯩ ꯍꯧꯖꯤꯛ ꯑꯣꯅꯔꯁ ꯇꯣꯔꯤꯁꯦ ꯍꯤꯁꯇ꯭ꯔꯤꯅꯤꯗꯅ ꯑꯗꯨꯒ ꯀꯩꯅꯣ ꯃꯥꯏꯅꯔꯁꯦ ꯑꯩꯅ ꯖꯤꯌꯣꯒ꯭ꯔꯥꯐꯤ ꯂꯧꯔꯦꯅ ꯈꯜꯂꯣꯕꯥꯀꯣ ꯑꯗꯨꯗ ꯊꯔ ꯁꯤꯃꯤꯁ ꯆꯔꯗ ꯥꯍꯥꯏꯗꯤ ꯁꯕꯖꯦꯛ ꯆꯦꯟꯖ ꯇꯧꯕ ꯌꯥꯏꯌꯦꯗꯅ ꯅꯧꯅ ꯑꯦꯗꯃꯤꯁꯁꯟ ꯇꯧꯔꯛꯀꯗꯕꯗꯣ ꯑꯗꯨꯀꯥꯟꯗ ꯑꯩꯗꯣ ꯍꯤꯁꯇ꯭ꯔꯤꯁꯦ ꯄꯥꯝꯗ꯭ꯔꯦ ꯑꯩ ꯁꯞꯖꯦꯛ ꯑꯇꯣꯞꯄ ꯆꯦꯟꯖ ꯇꯧꯅꯤꯡꯉꯦ ꯍꯥꯏꯔ ꯀꯥꯟꯗ ꯑꯩ ꯖꯤꯌꯣꯒ꯭ꯔꯥꯐꯤꯗꯣ ꯑꯗꯨꯝ ꯑꯣꯟꯗꯕ ꯌꯥꯗꯣꯏꯕ
ꯑꯣ
ꯑꯗꯨꯅ ꯑꯗꯨꯝ ꯑꯥ ꯑꯥ ꯑꯥꯔꯠꯁꯇ ꯂꯥꯛꯄ ꯁꯥꯇ꯭ꯔꯁꯨ ꯁꯥꯏꯟꯁꯇ ꯂꯥꯛꯄꯗꯣ ꯑꯗꯨ ꯑꯗꯨ ꯑꯗꯨ ꯌꯥꯕꯅꯦꯕ ꯑꯗꯣ ꯑꯩꯈꯣꯏꯗꯤ ꯁꯥꯏꯟꯁꯇꯣ ꯂꯧꯔꯛꯇꯕꯅꯤꯅꯥ ꯀꯣꯛꯁꯨ ꯉꯥꯎꯅꯤꯅ ꯑꯗꯨꯝ ꯖꯤꯌꯣꯒ꯭ꯔꯥꯐꯤ ꯈꯔꯖꯨ ꯈꯪꯕ ꯖꯤꯌꯣꯒ꯭ꯔꯥꯐꯤꯁꯦ ꯑꯣꯏꯅ ꯂꯧꯁꯦꯟ ꯂꯧꯈꯤꯕꯅꯦꯕꯥ
ꯑꯣ
ꯌꯥꯝꯃꯦꯗ ꯑꯦꯝ ꯗꯤ ꯁꯤ ꯅꯁꯨ ꯈꯥꯏꯗꯣꯛꯑꯦ
ꯑ ꯑꯥꯔꯠꯁꯀꯤ ꯁꯥꯇ ꯁꯥꯇ꯭ꯔꯅꯁꯨ ꯁꯥꯏꯟꯁꯇ ꯑꯣꯟꯈꯠꯄ ꯌꯥꯏꯑꯕ
ꯎꯝ
ꯍꯥꯏꯗꯤ ꯅꯣꯏꯒꯤ ꯃꯥꯏꯅꯔꯁꯦ ꯁꯥꯏꯟꯁꯁꯤ ꯁꯥꯏꯟꯁꯀꯤ ꯁꯞꯖꯦꯛ ꯑꯃ ꯑꯗꯨꯝ ꯍꯥꯞꯄꯁꯨ ꯌꯥꯕ
ꯑꯞ ꯑ ꯁꯥꯏꯟꯁꯇ ꯁꯔ ꯁꯞꯖꯦꯛ ꯂꯣꯏ ꯍꯥꯞꯇꯣꯏꯅꯦꯕꯥꯀꯣ ꯑꯗꯨꯗ ꯑꯩꯈꯣꯏꯅ ꯄꯥꯝꯕ ꯑꯩꯈꯣꯏꯅ ꯄꯥꯝꯕꯗꯣ ꯈꯟꯗꯣꯏꯅꯦꯕ ꯍꯧꯖꯤꯛꯀꯤ ꯃꯥꯏꯅꯔꯁꯤꯗꯤ ꯑꯩꯈꯣꯏꯅ ꯍꯥꯟꯅ ꯂꯧ ꯔ ꯑꯁꯨ ꯀꯩꯁꯨ ꯀꯥꯏꯗꯦꯕꯥꯀꯣ ꯑꯗꯨꯒ ꯑꯦꯝ ꯗꯤ ꯁꯤꯁꯤꯗꯗꯤ ꯑꯦ ꯑꯦꯝ ꯕꯤ ꯁꯤ ꯅ ꯁꯞꯖꯦꯛ ꯄꯤꯔꯛꯄ ꯀꯥꯁꯤꯗꯗꯤ ꯑꯩꯈꯣꯏꯅ ꯇꯨꯋꯦꯐꯇ ꯂꯧꯔꯛꯄ ꯁꯞꯖꯦꯛꯁꯦ
ꯑ
ꯑꯃꯨꯛ ꯍꯟꯖꯤꯜꯂꯒ ꯂꯧꯕ ꯌꯥꯗꯕ ꯑꯈꯣꯏꯅ ꯂꯧꯔꯛꯇꯕ ꯁꯕꯖꯦꯛ ꯑꯣꯏꯅ ꯂꯧ ꯑꯦꯝ ꯗꯤ ꯁꯤ ꯑꯦꯝ ꯗꯤ ꯁꯤꯗꯤ ꯗꯨꯝ ꯁꯤꯃꯤꯁꯇꯔ ꯈꯨꯗꯤꯡꯒꯤ ꯁꯤꯜꯂꯦꯕꯥ ꯑꯗꯨꯒ ꯀꯩꯅꯣꯗꯤ ꯃꯥꯏꯅꯔꯗꯤ ꯁꯤꯟꯗꯦ
ꯑꯣ ꯑꯦꯝ ꯗꯤ ꯁꯤ ꯍꯥꯏꯖꯤꯅ ꯅꯪꯅ ꯇꯨꯋꯦꯜꯐꯇ ꯂꯧꯔꯛꯈꯤꯗꯕ ꯁꯕꯖꯦꯛ ꯑꯃ ꯂꯧꯍꯜꯂꯤꯅꯦꯕꯥ ꯑꯣ ꯁꯤꯃꯤꯁꯇꯔ ꯈꯨꯗꯤꯡꯒꯤ ꯁꯤꯜꯂꯤꯅꯦꯕꯥ ꯁꯤꯁꯤꯅ ꯑ‌ꯣ ꯑꯗꯨ ꯅ ꯑꯣ ꯌꯥꯝ ꯇꯝꯃꯦꯅꯦ
ꯎꯝ ꯁꯞꯖꯦꯛ ꯇꯔꯨꯛ